ꯑꯣ
ꯇ ꯇꯕꯤꯔꯦꯕꯣ
ꯇꯥꯕꯤꯔꯦ ꯕꯨꯡꯉꯣ
ꯎꯝ ꯅꯨꯡꯁꯤꯈ꯭ꯔꯕ ꯏꯆꯟꯒꯤ ꯈꯣꯟ ꯇꯥꯕꯗ ꯌꯥꯝꯅ ꯅꯨꯡꯉꯥꯏꯕ ꯐꯥꯎꯋꯤ ꯑꯩ ꯑꯩ ꯐꯣꯟ ꯇꯥꯕꯗꯤ ꯅꯪꯗꯤ ꯀꯔꯤ ꯐꯥꯎꯏ
ꯎꯝ ꯌꯥꯝ ꯅꯨꯡꯉꯥꯏ
ꯌꯥꯝ ꯅꯨꯡꯉꯥꯏꯌꯦ ꯍꯔꯥꯎꯕ ꯅꯪ ꯍꯔꯥꯎꯕ ꯐꯥꯎꯗꯕ꯭ꯔꯣ
ꯍꯔꯥꯎꯋꯦ ꯃꯤꯠꯇꯒꯤ ꯄꯤ ꯇꯥꯒꯦ ꯇꯧꯋꯦ
ꯍꯔꯥꯎꯋꯦ ꯄꯤ ꯇꯥꯒꯦ ꯇꯧꯋꯦꯕ
ꯑ ꯍꯔꯥꯎꯕꯒꯤ ꯄꯤ
ꯍꯔꯥꯎꯕꯤꯔꯅꯨ ꯍꯔꯥꯎꯕꯤꯔꯅꯨ ꯑꯗꯨꯗꯤ ꯄꯤ ꯇꯥꯕ ꯇꯤ ꯄꯤ ꯇꯥꯔꯗꯤ ꯑꯩ ꯂꯩꯉꯝꯃꯔꯣꯏ
ꯃꯄꯥꯟꯗꯔꯣ
ꯍꯣꯏ ꯃꯄꯥꯟꯗ ꯍꯥꯡ ꯍꯥꯡꯆꯤꯠ ꯂꯥꯞꯇꯦꯗ ꯃꯤꯇꯔ ꯇꯔꯥ ꯑꯈꯣꯏ ꯂꯩꯐꯝꯗꯨꯅꯤ ꯀꯩꯅꯣ ꯂꯥꯞꯇꯦ
ꯑꯗꯨꯗꯤ ꯅꯍꯥꯟꯅ ꯁꯣꯝꯗ ꯊꯣꯛꯄ ꯀꯩꯗꯧꯒꯦ
ꯅꯥꯟꯁꯨ ꯊꯣꯛꯑꯦ
ꯉꯁꯤꯗꯤ ꯀꯃꯥꯏꯟ ꯇꯧꯕꯩꯔꯥ ꯑꯣ ꯈꯪꯉꯦ ꯈꯪꯉꯦ ꯈꯪꯉꯦ
ꯈꯪꯉꯦ ꯌꯥꯝ ꯌꯥꯝ ꯍꯩꯕ꯭ꯔꯥ
ꯎꯝ ꯍꯩꯌꯦ ꯅꯪ ꯍꯥꯏꯗ꯭ꯔꯁꯨ ꯑꯩ ꯈꯪꯉꯦ
ꯏꯁ ꯈꯪꯗꯦ ꯑꯍꯩ ꯑꯍꯩꯕꯤꯅꯦꯅ ꯑꯍꯩꯕꯤꯅꯤ ꯌꯥꯝ ꯍꯩ ꯗꯨꯗꯤ ꯍꯩꯁꯤꯡꯕꯅ ꯂꯨꯗꯣꯏꯅꯦ ꯉꯍꯥꯛ ꯂꯩꯗꯤꯁ ꯏꯕꯥꯅꯤ ꯋꯔꯤ ꯁꯕ ꯂꯣꯏꯔꯒ ꯂꯨꯋꯣ ꯊꯦꯡꯉꯣꯏꯗ ꯏꯕꯅꯤ ꯋꯥꯔꯤ ꯁꯥꯕ ꯂꯣꯏꯔꯒ ꯂꯨꯔꯒꯦ ꯉꯁꯥꯏ ꯏꯁꯤꯡ ꯂꯥꯛꯄꯁꯨ ꯅꯩꯌꯦꯕꯀꯣ ꯑꯗꯨꯒꯤꯅꯤ ꯉꯁꯥꯏꯅ ꯂꯨꯒꯦ ꯇꯧꯔꯕꯅꯦ ꯁꯤꯡ ꯂꯥꯛꯄꯗꯣ ꯃꯣꯏ
ꯀꯥꯎꯋꯦ ꯑꯌꯨꯛꯇꯣ ꯀꯔꯤ ꯏꯟꯁꯥꯡꯔꯣ
ꯃꯥꯏꯔꯦꯟ ꯊꯣꯡꯉꯦ ꯃꯥꯏꯔꯦꯟꯗ ꯁꯣꯏꯖꯤꯟ ꯍꯥꯞꯄꯀꯣ ꯌꯥꯝ ꯍꯥꯎꯋꯦ ꯌꯦꯟ ꯍꯣꯔꯦꯟꯅ ꯌꯦꯟ ꯊꯣꯡꯅꯦ ꯍꯥꯏꯌꯦ
ꯊꯥꯎ ꯉꯧꯕ꯭ꯔꯕ
ꯍꯣꯏ ꯊꯥꯎ ꯉꯧꯋꯦ
ꯑꯣ ꯌꯥꯝ ꯆꯥꯕ꯭ꯔꯣ
ꯍꯣꯏ ꯌꯥꯝ ꯆꯥꯏꯌꯦ ꯌꯥꯝ ꯆ ꯑꯗꯨꯅꯦ ꯆꯥꯔꯒ ꯑꯩ
ꯍꯣꯔꯦꯟ ꯍꯣꯔꯦꯟꯁꯨ ꯌꯥꯝ ꯆꯥꯎꯀꯣ
ꯥꯑꯍꯣꯏ ꯌꯥꯝ ꯆꯒꯦ ꯑꯗꯨꯅꯦ ꯆꯥꯛ ꯆꯥꯛ ꯆꯥꯥꯁꯜꯂꯒ ꯆꯪꯉꯒ ꯇꯨꯝꯅꯤꯡꯉꯕꯅꯦ ꯑꯗꯨꯝ ꯇꯨꯝꯊꯣꯛꯈ꯭ꯔꯕꯅꯦ
ꯌꯥꯝ ꯆꯥꯌꯣꯕ ꯆꯥꯛ ꯌꯥꯝ ꯆꯥꯎꯕ ꯍꯣꯔꯦꯟꯖꯨ ꯏꯟꯖꯥꯡ ꯍꯥꯎꯕꯅꯤꯅ ꯌꯥꯝ ꯆꯥꯎ
ꯅꯣꯏꯕ ꯄꯥꯝꯕ꯭ꯔꯣ
ꯎꯝ ꯄꯥꯝꯃꯦ
ꯅꯪ ꯀꯪꯉꯗꯤ ꯃꯨꯋꯦꯕ
ꯑꯦ ꯅꯣꯏꯔꯗꯤ ꯉꯧꯕ꯭ꯔꯣ ꯍꯥꯏꯖꯤꯕꯣ ꯑ ꯀꯥꯂꯦꯟꯅꯤꯗꯤ ꯑꯗꯨꯝ ꯈꯔ ꯈꯔ ꯃꯨꯕ ꯇꯥꯕꯅꯤ ꯀꯩꯅꯣ ꯀꯥꯂꯦꯟ ꯅꯨꯡꯁꯥꯁꯤꯒ ꯀꯥꯏꯗꯒꯤ
ꯑꯁꯤꯗ ꯂꯩ ꯑꯅꯤꯈꯛ ꯐꯖꯅ ꯁꯥꯠꯂ ꯂꯩꯌꯦ ꯂꯤꯂꯤ ꯂꯤꯂꯤ ꯈꯪꯕꯔꯣ
ꯈꯕꯔꯗꯣ ꯀꯥꯎꯒꯅꯨꯀꯣ ꯅꯪ
ꯍꯣꯏ ꯍꯣꯏ ꯍꯣꯔꯦꯟ ꯍꯣꯔꯦꯟ ꯍꯪꯉꯥ
ꯂꯩꯇ꯭ꯔꯗꯤ ꯍꯌꯦꯡ ꯊꯤꯕ ꯇꯥꯔꯦꯗꯅ
ꯀꯥꯏꯗ ꯊꯤꯔꯨꯗꯣꯏꯕ
ꯑꯗꯨꯝ ꯑꯩꯈꯣꯏ ꯑꯅꯤ ꯆꯠꯐꯝꯗ ꯂꯩꯕ ꯇꯥꯔꯦ ꯏꯁꯇꯦꯁꯅꯔꯤꯗꯗꯤ ꯂꯩꯕ ꯃꯥꯜꯂꯦ
ꯂꯩꯕ ꯂꯩꯕꯅꯦ ꯂꯨꯄꯥ ꯇꯔꯥ ꯀꯨꯟꯒꯤ ꯌꯥꯝ ꯌꯥꯝ ꯑꯗꯨꯝ ꯇꯧꯕꯅꯦ ꯃꯣꯏ ꯌꯣꯜꯂꯁꯨ
ꯎꯨꯝ ꯑꯗꯨ ꯑꯣꯏꯔꯁꯨ ꯄꯩꯁꯥ ꯄꯥꯝꯃꯨ ꯑꯣꯏꯗꯅ
ꯍꯣꯔꯦꯟ ꯍꯪꯒꯦ ꯍꯪ ꯈꯪꯗꯦꯅꯦ
ꯌꯥꯝ ꯆꯪꯒꯅꯤ ꯍꯥꯏꯌꯦꯕ ꯈꯕꯔꯗꯣ ꯑꯍꯥꯟꯕꯗꯥ ꯐꯤ ꯀꯛꯀꯗꯕꯗꯣ
ꯍꯥꯝ
ꯐꯤꯗ ꯀꯛꯑꯣꯏ ꯍꯥꯏꯕ ꯈꯕꯔꯗ ꯍꯥꯟꯅ ꯇꯧꯒꯅꯤ ꯍꯥꯏꯑꯦꯕ
ꯃꯣꯏ ꯀꯩꯅꯣꯗ ꯈꯕꯔ ꯃꯤꯗꯤ ꯈꯕꯔ ꯇꯧꯗꯦ ꯃꯤꯗꯤ ꯐꯤ ꯑꯍꯣꯡꯕꯗꯣ
ꯐꯤ ꯑꯍꯣꯡꯕ ꯑꯣꯏꯔꯁꯨ ꯑꯗꯨꯗꯤ ꯁꯦꯜ ꯇꯤꯡꯉꯤꯗꯅ
ꯁꯦꯜ ꯇꯤꯡꯉꯁꯨ ꯐꯤꯗ ꯑꯣꯏꯅ
ꯍꯥꯟꯅꯗꯤꯀꯣ ꯈꯕꯔꯗ ꯇꯧꯋꯦꯕ ꯑꯗꯨꯝ ꯅꯤꯌꯣꯝ ꯂꯩꯕꯅꯦꯕ
ꯎꯝ ꯐꯤ ꯐꯤꯒꯤꯁꯨ ꯃꯤꯇꯔꯗ ꯀꯩꯅꯣꯒꯤ ꯃꯤꯇꯔꯗ ꯀꯨꯟ ꯀꯨꯟꯊ꯭ꯔꯥ ꯈꯤꯇꯪ ꯂꯩꯕ ꯌꯥꯝ ꯑꯍꯣꯡ ꯑꯍꯣꯡꯕ ꯂꯩꯕꯅꯦ
ꯑꯗ ꯍꯧꯖꯤꯛꯇꯤ ꯄꯣꯠ ꯌꯥꯝ ꯇꯥꯡꯉꯦ ꯍꯥꯏꯌꯦ
ꯎꯨꯝ ꯄꯣꯠꯇꯤ ꯇꯥꯡꯕꯅꯦ ꯄꯣꯠꯁꯦ ꯁꯨꯝ ꯁꯨꯝ ꯁꯨꯝ ꯇꯥꯡꯈꯠꯂꯛꯑꯅꯤꯗ ꯑꯩꯈꯣꯏꯒꯤ ꯊꯣꯏ ꯇꯣꯂꯣꯞ ꯆꯥꯗ ꯑꯗꯨꯝ ꯋꯥꯍꯧꯔꯅꯤ
ꯅꯪꯗꯤ ꯇꯨꯂꯣꯞ ꯆꯥꯏꯅ ꯑꯩꯈꯣꯏꯗꯤ ꯋꯥꯔꯦꯕ
ꯀꯥꯗꯥꯏꯗꯒꯤ ꯇꯣꯂꯣꯞꯅꯣꯍꯦ ꯅꯣꯏꯁꯨ ꯇꯣꯂꯣꯞ ꯆꯥꯏꯗꯨꯗꯤ ꯅꯣꯏꯁꯨ ꯆꯥꯕꯒ ꯆꯞ ꯃꯥꯟꯅꯩ ꯀꯩꯅꯣ
ꯆꯂꯣꯍꯦ
ꯆꯞ ꯆꯥꯗꯦ ꯄꯩꯁꯥꯒꯤ ꯃꯊꯥ ꯁꯥꯏꯌꯦ ꯃꯥꯊꯥ ꯌꯥꯝ ꯁꯥꯈ꯭ꯔꯖꯥꯅꯤꯀꯣ
ꯇꯣꯂꯣꯞ ꯆꯥꯕ ꯅꯪꯅꯐꯥꯎ ꯃꯊꯥ ꯁꯥꯔꯗꯤ ꯑꯩꯗꯤ ꯂꯣꯏꯔꯦ
ꯇꯣꯂꯣꯞ ꯆꯥꯗꯦꯅꯦ ꯀꯥꯏꯗ ꯇꯣꯂꯣꯞ ꯆꯥꯕꯅ ꯇꯣꯂꯣꯞ ꯂꯩꯇꯦ ꯑꯩꯒꯤ
ꯎꯨꯝ ꯅꯥꯀꯣꯛꯇꯣ ꯍꯌꯦꯡ ꯅꯨꯡꯉꯥꯏꯅꯤ
ꯀꯣꯛ ꯀꯣꯛ ꯍꯩꯌꯦꯡ ꯅꯨꯡꯉꯥꯏꯅꯦꯕ
ꯎꯝ ꯑꯩ ꯇꯧꯒꯦ ꯌꯦꯡꯉꯣ
ꯀꯩꯒꯤ
ꯎꯨꯝ
ꯇꯧꯕꯤꯒꯅꯨ ꯇꯧꯕꯤꯒꯅꯨ ꯑꯩ ꯅꯪ ꯑꯗꯨꯃꯥꯏ ꯍꯥꯏꯔꯗꯤ ꯀꯤꯕ ꯑꯃ ꯌꯥꯎꯏ
ꯎꯨꯝ
ꯍꯤꯞꯄꯤꯔꯣ ꯁꯤꯁ ꯑꯩ ꯈꯣꯟ ꯇꯥꯕ ꯇꯨꯝꯅꯤꯡꯉꯕꯣ
ꯇꯨꯝꯅꯤꯡꯉꯦꯍꯦ ꯆꯥꯛ ꯌꯥꯝ ꯆꯥꯃꯟꯕꯒꯤ
ꯑꯩ ꯈꯣꯟꯁꯤꯗꯤ ꯚꯤꯇꯥꯃꯤꯟ ꯌꯥꯎꯕ ꯌꯥꯎꯕ ꯃꯥꯜꯂꯦ ꯅꯗꯦ
ꯍꯌꯦꯡꯗꯣ
ꯍꯣꯏ
ꯇꯥꯕ꯭ꯔꯥ ꯑꯩ ꯍꯌꯦꯡꯀꯣ
ꯍꯣꯏ
ꯍꯌꯦꯡꯁꯦ ꯑꯩꯈꯣꯏ ꯏꯅꯥꯎꯄꯥꯒꯤ ꯍꯥꯟꯅ ꯆꯠꯂꯁꯦ ꯂꯣꯏꯔꯒ ꯄꯣꯠꯆꯩꯁꯤꯡꯗꯣ ꯂꯧꯔꯁꯦ ꯂꯧꯕ ꯂꯣꯏꯔꯛ ꯑꯥ ꯑꯩꯅ ꯍꯥꯏꯕꯗꯣ
ꯆꯥꯎꯒ ꯐ꯭ꯔꯥꯏ ꯔꯥꯏꯁꯇꯨ ꯂꯧꯔꯒ ꯀꯩꯅꯣ ꯃꯥꯗ ꯐꯝꯃꯒ ꯆꯥꯕ ꯆꯠꯁꯦꯕ
ꯍꯣ ꯍꯣ ꯍꯣꯏ ꯆꯥꯁꯤ ꯆꯥꯁꯤ ꯆꯥꯔ ꯂꯣꯏꯔꯦ ꯀꯩꯗꯧꯔꯒꯦ ꯆꯧꯗꯤ ꯑꯁ ꯋꯥ ꯐꯔꯥꯏ ꯔꯥꯏꯁ ꯍꯣꯏꯗ ꯆꯥꯁꯤ ꯆꯥ ꯆꯥꯊꯣꯛꯑ ꯂꯣꯏꯔꯦꯗ ꯅꯣꯨꯡ ꯐꯥꯗꯨꯣꯛꯄꯨ ꯅꯠꯇ꯭ꯔꯣ ꯅꯣꯡ ꯐꯥꯗꯣꯛꯇꯤ ꯅꯣꯡ ꯐꯥꯗꯣꯛꯇꯤ ꯂꯦꯟꯕ ꯌꯥꯏꯕ ꯑꯩꯈꯣꯏꯁꯨ
ꯎꯝ ꯑꯩ ꯑꯦ ꯅꯍꯥꯟ ꯅꯍꯥꯟꯋꯥꯏꯒꯤ ꯃꯐꯝꯗꯨꯗꯤ ꯆꯪꯕ ꯌꯥꯔꯔꯣꯏꯗ꯭ꯔꯣ
ꯑꯗꯨ ꯃꯤ ꯆꯪꯍꯟꯗ꯭ꯔꯦ ꯍꯥꯏꯌꯦ ꯈꯪꯗꯦ ꯌꯦꯡꯉꯁꯤ
ꯎꯝ ꯑꯗꯨ ꯅꯠꯇꯕ ꯃꯐꯝꯗꯗꯤ
ꯑꯗꯨ ꯅꯠꯇꯕ ꯃꯐꯝꯗ ꯂꯩꯌꯦ ꯖꯒꯥ ꯂꯩꯕꯅꯦ ꯁꯤ ꯕꯖꯥꯔ ꯃꯅꯨꯡꯁꯨ ꯂꯩꯗꯨꯗꯤ
ꯕꯖꯥꯔ ꯃꯅꯨꯡ ꯀꯗꯥꯏꯗ
ꯂꯩꯌꯦ ꯂꯩ ꯌꯥꯝ ꯂꯩ ꯌꯥꯝ ꯂꯩ ꯌꯥꯝ ꯂꯩ ꯑꯩ ꯍꯌꯦꯡ ꯇꯥꯛꯀꯦ ꯀꯣ ꯍꯌꯦꯡ ꯍꯥꯏꯕꯤꯒꯦꯕ
ꯌꯥꯝ ꯂꯩꯌꯦ ꯅꯨꯡꯁꯥꯖꯦ ꯈꯔ ꯅꯦꯝꯗꯔꯦ ꯅꯨꯡꯉꯥꯏꯔꯦ ꯅꯪ ꯍꯩ
ꯕꯖꯥꯔ ꯃꯅꯨꯡꯗ ꯀꯗꯥꯏꯗ
ꯑ ꯍꯌꯦꯡꯅ ꯈꯪꯒꯅꯤ ꯅꯪ ꯍꯩ ꯑꯆꯥꯔ ꯇꯧ ꯍꯩꯕ꯭ꯔꯕ
ꯍꯩꯌꯦ
ꯍꯩꯅꯧꯒꯨꯝꯕ ꯍꯩꯕ꯭ꯔꯅꯦ ꯏꯁ ꯍꯩ ꯍꯩ ꯍꯩꯌꯦ ꯍꯩꯗꯦꯗꯤ ꯀꯩꯅꯣ ꯆꯩ ꯆꯥꯅꯤ
ꯐꯣꯟꯗ ꯌꯦꯡꯉꯗꯤ ꯍꯩꯒꯅꯤꯅ
ꯑꯩꯈꯣꯏ ꯍꯥꯟꯅ ꯊꯕꯛ ꯁꯨꯕꯤꯔꯝꯕ ꯑꯩꯈꯣꯏ ꯂꯩꯕꯀꯣ ꯑꯗꯨ ꯅꯨꯄꯤꯗꯣ ꯀꯩꯅꯣ ꯑꯆꯥꯔ ꯇꯧꯕ ꯌꯥꯝ ꯍꯩꯌꯦ ꯑꯩꯈꯣꯏꯒꯤ ꯍꯩꯅꯧ ꯑꯟ ꯅꯧꯔꯤꯉꯩꯗꯣ ꯑꯩꯈꯣꯏꯅ ꯑꯗꯨꯝ ꯍꯦꯛꯄꯤꯔꯅꯤ ꯐꯖꯅ ꯇꯧꯔꯒ ꯄꯨꯔꯛꯄ ꯑꯁ ꯌꯥꯝ ꯍꯥꯎꯋꯦ ꯀꯩ ꯀꯩ ꯀꯃꯥꯏ ꯇꯧꯕꯅꯣ ꯈꯪꯗꯦ ꯑꯆꯥꯊꯥꯎꯗꯤ ꯌꯥꯎꯋꯦ ꯊꯥꯎꯗꯤ ꯌꯥꯝꯃꯦ ꯌꯥꯝ ꯍꯥꯎꯕ꯭ꯋꯥꯏꯅꯤ ꯑꯗꯨ ꯃꯤ ꯃꯥ ꯂꯥꯛꯄꯗ ꯑꯗꯨꯝ ꯈꯔ ꯈꯔ ꯑꯗꯨꯝ ꯄꯨꯕꯤꯔꯛꯄꯅꯦꯕ
ꯎꯝ
ꯑꯩꯗꯤ ꯑꯆꯥꯔ ꯇꯧꯕ ꯍꯩꯇꯦ ꯅꯍꯥꯟꯃꯨꯛ ꯆꯣꯔꯐꯣꯟ ꯑꯍꯥꯟꯕꯗ ꯑꯆꯥꯔ ꯇꯧꯕꯗ ꯂꯣꯏꯅ ꯀꯣꯛꯐꯥꯏ ꯀꯥꯔ ꯄꯨꯝꯃꯒ ꯆꯥꯕ ꯌꯥꯗꯦ ꯑꯆꯥꯊꯥꯎ ꯍꯩꯔꯦ ꯑꯗꯒꯤ ꯉꯥꯔꯤ ꯉꯥꯔꯤꯁꯨ ꯆꯅꯝꯁꯨ ꯍꯥꯞꯄꯦ ꯃꯣꯔꯣꯛ ꯑꯁꯥꯡꯕꯁꯨ ꯍꯥꯞꯄꯦ ꯀꯣꯛꯐꯥꯏ ꯂꯣꯏ ꯀꯥ ꯂꯩꯔꯝ
ꯊꯥꯎ ꯊꯝꯗꯕꯒꯤꯔꯣ
ꯊꯥꯎ ꯊꯝꯃꯦ ꯊꯥꯎ ꯍꯥꯞꯄꯦ ꯑꯗꯨꯒꯤ ꯑꯆꯥꯊꯥꯎ ꯃꯆꯥꯗꯣ ꯂꯣꯏ ꯍꯥꯞ ꯍꯩꯕꯅꯦꯕ ꯊꯥꯎ ꯌꯥꯝꯃꯦ ꯀꯩꯒꯤꯅꯣ ꯈꯪꯗꯦ ꯀꯣꯛꯐꯥꯏ ꯀꯥ ꯂꯩꯔꯝꯕꯩ ꯋꯥꯅꯦ ꯎꯝ ꯑꯆꯔꯒꯨꯝꯕ ꯑꯩꯈꯣꯏ ꯆꯥꯛ ꯆꯥꯕꯗ ꯑꯗꯨꯝ ꯅꯨꯡꯉꯥꯏꯕꯅꯦ ꯆꯥꯛ ꯑꯗꯨꯝ ꯆꯪꯕꯅꯤ ꯆꯥꯛ ꯏꯟꯖꯥꯡ ꯍꯥꯎꯇꯕ ꯇꯥꯏꯃꯤꯡ ꯃꯇꯝꯗꯀꯣ
ꯎꯝ
ꯅꯪꯗꯤ ꯍꯣꯔꯦꯟ ꯀꯩꯖꯥꯡ ꯆꯥꯗꯣꯏꯕ
ꯏꯟꯖꯥꯡ ꯂꯩꯇꯦ
ꯏꯟꯖꯥꯡ ꯏꯟꯖꯥꯡ ꯂꯩꯇꯦ ꯆꯥꯔꯣꯏꯗ꯭ꯔꯣ
ꯆꯥꯔꯔꯣꯏ
ꯀꯩꯒꯤ
ꯏꯟꯖꯥꯡ ꯂꯩꯇꯦ
ꯍꯨꯝ ꯏꯟꯖꯥꯡ ꯂꯩꯇꯦ ꯍꯥꯏꯔꯒ ꯌꯥꯕ꯭ꯔꯣ ꯑꯩꯗꯤ ꯌꯦꯟ ꯊꯣꯡꯕ ꯆꯥꯔꯅꯤ
ꯎꯝ ꯌꯥꯝ ꯆꯥꯎꯋꯣ ꯍꯥꯏꯁꯤꯅꯤ
ꯌꯥꯝ ꯆꯥꯒꯦ ꯌꯥꯝ ꯆꯥꯒꯦ ꯌꯦꯟ ꯊꯣꯡꯕ ꯆꯥꯗꯕ ꯀꯨꯏꯔꯦꯍꯦ ꯀꯨꯏꯗꯦ ꯀꯨꯏ ꯑꯦ ꯆꯥꯏꯗ ꯑꯩꯈꯣꯏꯁꯦ ꯌꯨꯝ ꯆꯠꯄꯗꯣ
ꯄꯤꯁ ꯀꯌꯥ ꯀꯌꯥꯗꯤ ꯄꯤꯕ꯭ꯔꯥ
ꯄꯤꯁ ꯌꯥꯝ ꯑꯗꯨꯝ ꯄꯤꯁ ꯇꯔꯥꯃꯨꯛ ꯍꯥꯞꯄꯁꯨ ꯌꯥꯎꯏ ꯅꯣꯡꯃ ꯅꯣꯡꯃꯒꯤꯅꯤꯗ ꯌꯥꯝ ꯌꯥꯝ
ꯑꯦ ꯄꯤꯁꯇꯨ ꯄꯤꯛꯄꯒꯤꯔ
ꯄꯤꯁꯇꯨ ꯌꯥꯝ ꯄꯤꯛꯄꯗꯤ ꯑꯣꯏꯗꯦꯗ ꯇꯔꯥꯗꯤ ꯌꯧꯔꯝꯃꯣꯏ ꯄꯤꯁ ꯆꯥꯎꯋꯦ ꯃꯉꯥ ꯇꯔꯨꯛ ꯑꯗꯨꯝ ꯍꯥꯞꯄꯅꯤ ꯃꯍꯤꯗꯨꯒ
ꯎꯝ
ꯆꯞ ꯆꯥꯔꯦ ꯌꯥꯝ ꯌꯥꯝ ꯆꯥꯗꯕꯤꯗ
ꯎꯝ
ꯑꯩꯈꯣꯏꯗꯤ ꯃꯤ ꯃꯤ ꯌꯥꯝꯕꯅꯤꯅꯀꯣ ꯑꯩꯈꯣꯏꯗꯤ ꯃꯤ ꯌꯥꯝꯕꯅꯤꯅ ꯌꯥꯝ ꯌꯥꯝ
ꯎꯝ ꯃꯉꯥ ꯇꯔꯨꯛꯁꯤ ꯌꯥꯝꯃꯦ ꯑꯩꯈꯣꯏ ꯏꯃꯨꯡ ꯆꯥꯕ ꯀꯥꯟꯗ ꯄꯤꯁ ꯑꯃ ꯑꯅꯤ ꯆꯥꯔꯗꯤ ꯑꯗꯨꯝ ꯀꯣꯟꯅꯩꯌꯦ
ꯑꯩꯈꯣꯏ ꯃꯉꯥ ꯇꯔꯨꯛ ꯑꯗꯨꯝ ꯍꯥꯞꯄꯒꯤ ꯃꯤ ꯃꯤ ꯈꯔ ꯌꯦꯟ ꯎꯝ
ꯑꯩꯈꯣꯏ ꯀꯦ ꯖꯤ ꯇꯪꯈꯥꯏꯗꯨꯅ
ꯑꯥ
ꯑꯣ ꯅꯨꯡꯊꯤꯜꯖꯨ ꯀꯣ ꯑꯌꯨꯛꯁꯨ ꯆꯥꯕ ꯀꯣꯟꯅꯩꯌꯦ
ꯎꯝ
ꯈꯖꯤꯛ ꯈꯖꯤꯛꯇꯪ ꯆꯥꯔꯗꯤꯀꯣ
ꯑꯥ
ꯎꯝ
ꯍꯣꯏ ꯍꯣꯏ ꯑꯩꯈꯣꯏꯗꯤ ꯀꯩꯅꯣ ꯇꯧꯕꯅꯤ ꯃꯤ ꯈꯔꯗꯤ ꯆꯥꯅꯤꯡꯗꯕ ꯃꯤꯁꯤꯡꯖꯤ ꯀꯩꯅꯣ ꯇꯧꯋꯦꯕ ꯑꯗꯨꯝ ꯃꯣꯏ ꯆꯥꯕ ꯉꯝꯗꯕꯗꯣ ꯑꯗꯨꯝ ꯑꯗꯨꯝ ꯍꯥꯞꯅꯕꯅꯦꯕ
ꯎꯝ
ꯏꯟꯖꯥꯡꯗꯣ ꯑꯩꯈꯣꯏꯗꯤ ꯌꯦꯟꯖꯥꯡ ꯁꯥꯒꯜꯂꯦꯕꯀꯣ ꯌꯦꯟꯖꯥꯡ ꯁꯥꯕꯁꯦ ꯀꯌꯥ ꯄꯥꯝꯗꯦꯕ꯫ ꯆꯥꯛ ꯃꯣꯔꯣꯛ ꯑꯁꯥꯕꯁꯦ꯫
ꯎꯝ
ꯊꯥꯎꯁꯨ ꯌꯥꯝꯃꯦ ꯉꯥ ꯊꯣꯡꯕꯁꯤꯅ ꯍꯥꯎꯔꯦꯗ ꯑꯩꯒꯤꯗꯤ꯫ ꯉꯥꯇꯣꯏ ꯊꯣꯡꯕ ꯊꯣꯡꯕꯗꯣ ꯍꯥꯎꯋꯦ꯫
ꯑꯁ ꯆꯅꯤꯡꯉꯦ ꯑꯩꯁꯨ꯫
ꯉꯥꯁꯤꯅ ꯆꯥꯛꯁꯨ ꯑꯗꯨꯝ ꯈꯔ ꯆꯪꯉꯦ꯫ ꯅꯣꯡꯃ ꯀꯩꯅꯣ ꯆꯥꯁꯦ ꯄꯦꯡꯕ ꯑꯗꯣ ꯑꯃꯨꯛ ꯆꯥꯁꯦ꯫ ꯄꯦꯡꯕꯗꯣ ꯍꯥꯎ ꯍꯥꯎꯋꯦꯗꯅ꯫ ꯄꯦꯡꯕꯁꯨ ꯍꯥꯎꯋꯤ ꯉꯥꯍꯩꯁꯨ ꯍꯥꯎꯋꯤ ꯅꯪ ꯉꯥꯍꯩ ꯆꯥꯗꯦ ꯍꯥꯏꯗ꯫
ꯆꯥꯅꯤꯡꯗꯦ꯫
ꯑꯦ ꯉꯥꯍꯩ ꯍꯥꯎꯋꯦ꯫
ꯎꯝ ꯍꯥꯎꯇꯦ꯫
ꯄꯦꯡꯕꯗꯁꯨ ꯍꯥꯎꯔꯦ ꯄꯦꯡꯕꯁꯨ ꯃꯔꯨ ꯀꯌꯥ ꯌꯥꯎꯗꯔ꯫ ꯄꯣꯂꯥꯎꯕꯤ ꯃꯔꯨ ꯌꯥꯝꯗꯥꯏꯅꯦ꯫
ꯃꯔꯨ ꯌꯥꯝꯃꯁꯨ ꯃꯔꯨꯝ ꯂꯩꯗꯅ ꯍꯥꯎꯋꯦ ꯑꯗꯣ ꯇꯥꯡꯁꯨ ꯇꯥꯡꯉꯦ꯫
ꯄꯨꯛꯂꯥꯎꯕꯤ ꯄꯨꯛꯂꯥꯎꯕꯤ ꯑꯩꯈꯣꯏꯒꯤ ꯔꯧꯒꯨꯝꯕꯩ ꯃꯔꯨ ꯌꯥꯝꯃꯦ꯫
ꯎꯝ
ꯑꯗꯨꯒꯨꯝꯕꯗꯤ ꯃꯔꯨ ꯌꯥꯝ ꯆꯥꯐꯝ ꯈꯪꯗꯦꯕ ꯃꯜꯂ ꯃꯜꯂ ꯆꯥꯕꯗꯨꯀꯣ꯫ ꯆꯥꯐꯝ ꯈꯪꯗꯦ꯫ ꯑꯗꯨꯅ ꯃꯔꯨ ꯌꯥꯎꯗꯕ ꯉꯥꯍꯩꯒꯨꯝꯕ ꯄꯦꯡꯕꯒꯨꯝꯕ ꯑꯗꯨꯒꯨꯝꯕꯗꯤ ꯑꯩꯒꯤꯗꯤ ꯍꯥꯎꯋꯦ ꯌꯥꯝꯅ꯫
ꯎꯝ
ꯌꯥꯝ ꯍꯥꯎꯋꯦ ꯌꯥꯝ ꯍꯥꯎꯋꯦ꯫ ꯉꯥꯍꯩ ꯏꯃꯥꯟꯅꯕ ꯌꯥꯝ ꯄꯥꯝꯕ ꯑꯃ ꯂꯩꯌꯦ ꯉꯥꯍꯩꯀꯣ ꯑꯗꯨꯒꯗꯣ ꯃꯊꯤꯕꯣꯡ ꯃꯊꯤꯕꯣꯡꯁꯨ ꯌꯥꯎꯅ ꯍꯥꯞꯄ ꯊꯣꯡꯗꯣꯏꯅꯦꯕ꯫ ꯑꯗꯣ ꯍꯥꯎꯕꯅꯤ ꯈꯥꯔꯤ ꯈꯥꯔꯤ ꯇꯧꯔꯒꯀꯣ꯫ ꯌꯥꯝ ꯈꯥꯕ ꯑꯣꯏꯗꯦꯗ ꯑꯩꯈꯣꯏꯒꯤ ꯃꯔꯤꯡꯈꯥ ꯍꯥꯏꯈ꯭ꯔꯦ ꯑꯗꯨ ꯍꯥꯞꯄꯗꯤ ꯌꯥꯝ ꯈꯥꯗꯦꯕ꯫ ꯈꯔ ꯈꯥꯔꯤ ꯈꯥꯔꯤ ꯇꯧꯕꯗꯣ ꯍꯥꯎꯋꯦ ꯃꯅꯝꯗꯨꯒ꯫ ꯑꯗꯨꯒ ꯉꯥꯍꯩ ꯍꯥꯎꯋꯤ ꯑꯗꯨꯒꯤ ꯀꯩꯅꯣꯁꯨ ꯍꯥꯎꯋꯤ꯫ ꯀꯔꯥꯁꯨ ꯍꯥꯎꯏ꯫
ꯉꯥꯀ꯭ꯔꯥ ꯈꯪꯗꯦ꯫
ꯉꯥꯀ꯭ꯔꯥ ꯑꯩꯈꯣꯏ ꯆꯦ ꯂꯥꯛꯇꯅ꯫ ꯑꯩꯈꯣꯏꯆꯦꯍꯣꯏ ꯂꯥꯛꯄꯗꯁꯨ ꯉꯥꯀ꯭ꯔꯥ ꯑꯗꯨꯝ ꯍꯥꯎꯋꯦ ꯆꯥꯏꯕ꯫